ꯂꯣ ꯃꯩ ꯆꯠꯂꯦꯍꯦ ꯈꯣꯏ ꯄꯥꯔꯇꯤꯁꯤꯡꯗꯤ ꯀꯅꯥꯇ ꯐꯣꯟ ꯇꯧ ꯂꯩꯕ꯭ꯔꯣ ꯕꯤꯖꯤ ꯇꯧꯕ ꯃꯥꯅꯤꯀꯣ
ꯎꯝ ꯅꯉꯣꯟꯗ ꯇꯧꯕꯅꯦ ꯀꯣꯜ ꯂꯥꯛꯄꯗꯣ
ꯒ꯭ꯌꯥꯟ ꯇꯥꯗꯦ ꯑꯩꯗꯤ
ꯎꯝ ꯅꯪ ꯈꯪꯗꯕ ꯑꯣꯏꯔꯝꯒꯅꯤ
ꯑꯗꯨ ꯅꯪ ꯀꯅꯥꯗ ꯇꯧ ꯂꯩꯔꯦ
ꯃꯤ ꯑꯃ ꯑꯅꯤ ꯑꯍꯨꯝ
ꯑꯍꯨꯝ ꯁꯨꯔꯦ ꯅꯩꯔꯦꯅꯦ ꯅꯪꯅ
ꯑꯗꯣ ꯃꯤꯅ ꯍꯥꯏꯕꯗꯤꯀꯣ ꯑꯁꯤꯒꯨꯝꯕ ꯋꯥꯔꯤ ꯇꯧꯒꯅꯨ ꯍꯦ
ꯑꯣ
ꯒ꯭ꯌꯥꯟ ꯇꯥꯕ꯭ꯔꯥ
ꯀꯔꯤ ꯍꯥꯏꯕ
ꯈꯣꯏꯅ ꯋꯥꯔꯤ ꯇꯧꯔꯤꯖꯦ
ꯎꯝ
ꯐꯖꯕ ꯋꯥꯔꯤ ꯇꯧ ꯍꯥꯏꯌꯦ
ꯑꯣ
ꯒ꯭ꯌꯥꯟ ꯇꯥꯏꯌꯦꯀꯣ
ꯎꯝ
ꯎꯝ ꯍꯥꯏꯕꯗꯤ ꯁꯤ ꯂꯩꯔꯤꯖꯦ ꯑꯩꯅ ꯈꯟꯕꯗꯤꯀꯣ ꯅꯪꯁꯨ ꯈꯜꯂꯣ ꯑꯩ ꯑꯣ ꯋꯥꯔꯤꯃ ꯍꯥꯏꯒꯦ ꯁꯦ ꯈꯣꯏ ꯋꯥꯔꯤ ꯇꯧꯔ ꯂꯩꯕꯖꯦ
ꯎꯝ
ꯑꯩꯈꯣꯏ ꯂꯣꯟ ꯏꯁꯩ ꯐꯖꯅ ꯉꯥꯡꯅꯤꯉꯥꯏ ꯅꯠꯇ꯭ꯔꯒꯅ ꯑꯁꯤꯒꯤ ꯂꯦꯡꯒꯨꯏꯁꯁꯦ
ꯎꯝ
ꯗꯦꯕꯂꯞ ꯇꯧꯅꯤꯉꯥꯏ ꯃꯥꯜꯂꯦꯀꯣ
ꯍꯣꯏ ꯃꯥꯜꯂꯦ ꯃꯥꯜꯂꯦ
ꯑꯗꯨꯒ ꯑꯁꯤꯁꯦ ꯑꯈꯣꯏꯁꯨ ꯑꯗꯨꯝ ꯉꯥꯡ ꯂꯩꯔꯗꯤ ꯑꯈꯣꯏꯁꯨ ꯐꯣ ꯐ꯭ꯂꯣꯏꯟꯁ ꯑꯣꯏꯔꯅꯤ ꯀꯣ ꯑꯗꯨ ꯑꯣꯏꯔꯗꯤ ꯑꯈꯣꯏꯁꯨ ꯑꯈꯣꯏꯁꯨ ꯀꯥꯟꯅꯕ ꯌꯥꯝ ꯄꯤꯌꯦꯀꯣ
ꯎꯝ ꯌꯥꯝ ꯀꯥꯅꯥꯏꯌꯦ
ꯎꯝ ꯑꯁꯤ ꯍꯨꯖꯤꯛ ꯍꯧꯖꯤꯛ ꯂꯣꯟꯖꯨ ꯐꯖꯅ ꯉꯥꯡꯂꯅꯤ ꯑꯗꯨꯒ ꯀꯩꯅꯣ ꯀꯩꯅꯣꯁꯨ ꯑꯗꯨꯝ ꯇꯧꯔꯅꯤ ꯍꯦꯛ ꯆꯠꯊꯣꯛ ꯆꯠꯁꯤꯟ ꯆꯠꯄ ꯅꯨꯡꯉꯥꯏꯔꯅꯤ ꯍꯥ ꯀꯔꯤ ꯋꯥꯅꯤꯡꯉꯥꯏ ꯂꯩꯕ꯭ꯔꯅꯦ ꯑꯥ ꯁꯨꯃꯥꯏ ꯇꯧꯔꯗꯤ ꯌꯨ ꯌꯨ ꯌꯨꯝ ꯌꯨꯝꯗ ꯑꯗꯨꯝ ꯍꯤꯞꯔꯒ ꯅꯨꯡꯗꯥꯡ ꯇꯨꯝꯗ꯭ꯔꯖꯨ ꯑꯗꯨꯝ ꯐꯣꯟ ꯇꯧꯔꯒ ꯂꯩ ꯂꯩꯕ ꯌꯥꯔꯦꯅꯦ
ꯎꯝ ꯅꯪ ꯅꯨꯄꯤ ꯀꯣꯏꯔꯗꯤ ꯑꯗꯨꯝ ꯇꯧꯕ ꯌꯥꯔꯔꯣꯏ
ꯑꯥꯁ
ꯅꯨ ꯅꯨꯄꯤ ꯅꯨꯄꯥ ꯋꯥꯂꯧꯗꯦꯗ ꯄꯩꯁꯥ ꯂꯩꯔꯗꯤ
ꯑꯦꯍꯥꯏ ꯅꯪꯒꯤ ꯋꯥꯈꯜꯗꯤ ꯅꯨꯄꯤ ꯄꯩꯁꯥ ꯌꯥꯝ ꯄꯥ ꯑꯪ ꯅꯨꯄꯤ ꯄꯩꯁꯥ ꯌꯥꯝ ꯂꯥꯏꯗꯤ ꯅꯪ ꯂꯧꯒꯅꯤꯀꯣ
ꯍꯣꯏꯅꯦ ꯂꯧ ꯂꯧꯕ ꯇꯥꯔꯦꯅꯦ ꯅꯨꯄꯤꯅ ꯄꯩꯁꯥ ꯄꯥꯏꯔꯗꯤ ꯂꯧꯕ ꯇꯥꯔꯦꯅꯦ ꯑꯦ ꯅꯪ ꯅꯪꯗꯤ ꯅꯪꯗꯤ
ꯎꯝ ꯑꯩꯗꯤ ꯄꯩꯁꯥ ꯄꯥꯝꯗꯦ ꯎꯝ ꯍꯝ
ꯑꯣꯏꯔꯣꯏ ꯆꯤꯟ ꯈꯛꯇꯅꯤ ꯑꯗꯣ ꯍꯨꯖꯤꯛ ꯋꯥꯔꯤꯕꯨ ꯅꯨꯄꯥ ꯐꯖꯕ ꯑꯃ ꯄꯩꯁꯥ ꯄꯥꯏꯕ ꯑꯃꯅ ꯍꯥ ꯑꯥꯏ ꯂꯚ ꯌꯨ ꯍꯥꯏꯔꯛꯑꯗꯤ ꯅꯪ ꯎꯝ ꯇꯨꯔꯅꯤ
ꯑꯥ ꯍꯨꯝ ꯑꯩꯗꯤ ꯄꯩꯁꯥ ꯄꯥꯝꯗꯦ ꯑꯩꯕꯨ ꯅꯨꯡꯁꯤꯕ
ꯑꯦ ꯑꯣꯏꯗꯕ ꯋꯥ ꯑꯗꯨꯗꯤ ꯐꯤꯂꯤꯝꯒꯤ ꯗꯥꯏꯂꯣꯛꯅꯦ ꯈꯪꯕ꯭ꯔꯣ ꯑꯗꯦ ꯑꯥ ꯔꯦꯂꯤꯇꯤ ꯒ꯭ꯔꯥꯎꯟꯗ ꯂꯥꯛꯑꯗꯤꯀꯣ ꯃꯤ ꯍꯥꯏꯕꯁꯦ ꯑꯗꯨꯝ ꯆꯠꯈ꯭ꯔꯅꯤ ꯑꯗꯨꯅ ꯃꯤꯅ ꯍꯥꯏꯔꯤꯁꯦ ꯀꯔꯤ ꯍꯥꯏꯕ꯭ꯔꯥ ꯂꯞ ꯏꯁ ꯄꯣꯏꯖꯟ ꯂꯞ ꯏꯁ ꯕ꯭ꯂꯥꯏꯟ
ꯄꯩꯁꯥ ꯄꯩꯁꯥ ꯌꯥꯝ ꯂꯩꯔꯒ ꯑꯣ ꯅꯨꯡꯁꯤꯗꯗꯤ
ꯎꯝ ꯑꯗꯨꯁꯨ ꯑꯗꯨꯁꯨ ꯋꯥꯔꯤ ꯑꯃꯅꯤ ꯑꯗꯨ ꯑꯣꯏꯔꯁꯨ ꯄꯩꯁꯥ ꯂꯩꯔꯒ ꯃꯤ ꯍꯦꯛ ꯑꯃꯥꯕꯨ ꯅꯨꯡꯁꯤꯗꯅꯤꯡꯉꯥꯏꯗꯤ ꯇꯧꯔꯣꯏꯗꯅ ꯑꯍꯥꯟꯕꯗꯗꯤ
ꯄꯩꯁꯥ ꯌꯥꯝ ꯂꯩꯗꯤ ꯃꯤ ꯑꯅꯤ ꯑꯍꯨꯝ ꯃꯔꯤ ꯑꯗꯨꯝ ꯅꯨꯄꯤ
ꯑꯥꯠ ꯑꯗꯨꯗꯤ ꯐꯤꯂꯤꯝꯒꯤ ꯋꯥꯔꯤꯅꯦ ꯐ꯭ꯂꯤꯝꯒꯤ ꯋꯥꯔꯤꯅꯦ ꯅꯪ ꯅꯪꯒꯤꯗꯤ ꯐ꯭ꯂꯤꯝꯒꯤ ꯋꯥꯔꯤꯅꯤ
ꯅꯠꯇꯦ
ꯍꯖꯤꯛ ꯄꯩꯁꯥ ꯄꯥꯏꯕ ꯈꯣꯏ ꯌꯥꯝ ꯒ꯭ꯌꯥꯟ ꯇꯥꯕ ꯈꯣꯏ ꯌꯥꯝ ꯂꯩ ꯗꯨꯗꯤ ꯅꯪ ꯃꯤ ꯑꯃꯈꯠꯇ ꯑꯅꯤꯈꯠꯇ ꯎꯕꯒꯤ ꯋꯥꯔꯤꯗꯣ ꯇꯧꯒꯅꯨꯅꯦ ꯅꯨꯄꯥ ꯐꯠꯇꯕꯒꯤ ꯇꯥꯏꯞꯇ ꯇꯧꯒꯅꯨꯅꯦ
ꯑꯗꯤ ꯅꯪꯗꯤ ꯅꯪꯗꯤ ꯌꯥꯝ ꯐꯕ꯭ꯔꯣ
ꯑꯩꯈꯣꯏꯗꯤ ꯌꯥꯝ ꯐꯕꯅꯤꯅꯦ ꯑꯁ ꯀꯔꯤꯔꯅꯦ ꯑꯩ ꯑꯩ ꯌꯥꯝ ꯐꯠꯇꯕ꯭ꯔꯥꯅꯦ
ꯑꯦ ꯑꯩꯗꯤ ꯈꯪꯗꯦ
ꯀꯔꯤ ꯈꯪꯗꯕ ꯅꯪ ꯑꯩ ꯋꯥꯈꯜ ꯀꯥꯎꯈ꯭ꯔꯕꯅꯦ ꯍꯥ ꯅꯪ ꯑꯩꯕꯨ ꯀꯥꯎꯔꯕꯅꯦ ꯅꯪ ꯅꯪ ꯑꯩꯕꯨ ꯈꯪꯗꯤ ꯌꯥꯥꯏꯌꯦ ꯑꯩꯁꯦ ꯌꯥꯝ ꯐꯠꯇꯕ ꯃꯤ ꯃꯥꯟꯕ꯭ꯔꯅꯦ
ꯅꯪꯒꯤ ꯅꯅꯥꯎ ꯅꯨꯄꯥꯁꯨ ꯅꯨꯄꯤ ꯀꯣꯏꯕ꯭ꯔꯣ
ꯑꯩ ꯀꯣꯏꯗ꯭ꯔꯗꯤ ꯅꯨꯄꯥꯅꯤ ꯀꯩꯅꯣ ꯅꯨꯄꯥꯗꯤ ꯅꯨꯄꯤ ꯀꯣꯏꯒꯗꯕꯅꯤꯅꯦ ꯏꯁ ꯅꯨꯄꯥꯅꯕꯨ ꯅꯨꯄꯤ ꯀꯣꯏꯗ꯭ꯔꯗꯤ ꯍꯣꯃꯣ ꯑꯣꯏꯌꯦꯅꯦ
ꯏꯁ ꯅꯪ ꯅꯪꯖꯨ ꯀꯣꯏꯕ꯭ꯔꯣ ꯑꯗꯨꯗꯤ
ꯑꯁ ꯑꯩꯉꯣꯟꯗꯗꯤ ꯍꯪꯕ ꯌꯥꯗꯦ ꯑꯗꯨꯒꯨꯝꯕ ꯀꯣꯏꯁꯟꯗꯣ
ꯍꯩꯁ ꯑꯗꯨꯗꯤ ꯌꯥꯔꯣꯏ
ꯀꯔꯤ ꯌꯥꯗꯕ ꯂꯩꯕ꯭ꯔꯅꯦ ꯑꯩꯈꯣꯏꯗꯗꯤ ꯂꯣꯏꯅ ꯌꯥꯌꯦꯅꯦ ꯌꯥꯝ ꯅꯨꯡꯉꯥꯏꯕꯅꯤꯗ ꯑꯗꯥ ꯅꯪꯗꯤ ꯅꯪꯗꯤ ꯑꯁ ꯅꯪꯁꯨ ꯋꯥꯔꯤ ꯌꯥꯝ ꯂꯩꯕ ꯃꯥꯜꯂꯤꯗ
ꯑꯩꯒꯤꯗꯤ ꯋꯥꯔꯤ ꯂꯩꯇꯦ
ꯑꯦ ꯍꯥꯏꯗꯣꯛꯑꯣꯔꯣ ꯎꯝ
ꯎꯝ ꯍꯥꯏꯗꯣꯛꯑꯣ
ꯍꯥꯏꯔꯒ ꯅꯪ ꯑꯃꯨꯛ ꯈꯪꯗꯦ ꯈꯪꯗꯦ ꯅꯆꯤꯟ ꯊꯤꯒꯅꯤ ꯑꯃꯨꯛ ꯍꯥꯏꯒꯅꯤ
ꯈꯪꯗꯦ ꯀꯔꯤ ꯋꯥꯔꯤꯅꯣ
ꯍꯣꯏꯅꯦ ꯐꯔꯦ ꯅꯨꯄꯤꯅꯕꯨ ꯍꯣꯏ ꯅꯪ ꯅꯨꯄꯤ ꯍꯧꯖꯤꯛ ꯐꯥꯎꯀꯣ
ꯎꯝ
ꯅꯨꯄꯥ ꯀꯌꯥꯅ ꯄ꯭ꯔꯣꯄꯣꯁ ꯇꯧꯔꯛꯑꯦ ꯇꯧꯈ꯭ꯔꯛꯈ꯭ꯔꯦ
ꯈꯪꯗꯦ ꯇꯧꯁꯨ ꯇꯧꯗꯦ
ꯍꯩ ꯌꯥꯝꯃꯦ
ꯐꯖꯅ ꯉꯥꯡꯉꯨꯅꯦ ꯑꯦ ꯑꯩ ꯈꯪꯉꯤꯅꯦ ꯅꯪ ꯑꯩꯉꯣꯟꯗ ꯋꯥ ꯅꯪ ꯑꯩꯉꯣꯟꯗ ꯋꯥꯂꯣꯠꯄ ꯌꯥꯔꯣꯏꯅꯦ
ꯂꯩꯗꯦ
ꯑꯩꯉꯣꯟꯗꯥꯕꯣ
ꯎꯝ
ꯃꯤ ꯑꯃꯅꯐꯥꯎ ꯋꯥ ꯂꯣꯠꯄ ꯌꯥꯗꯕꯅꯦ ꯍꯥꯏꯕꯗꯤ ꯃꯔꯝꯗꯤ ꯑꯩꯅ ꯍꯪꯒꯗꯕ ꯋꯥꯗꯤ ꯀꯣꯏꯁꯟꯗꯤ ꯑꯩꯅ ꯔꯤꯁ꯭ꯔꯁ ꯇꯧꯕ ꯂꯣꯏꯈ꯭ꯔꯕꯅꯤ ꯈꯪꯕ꯭ꯔꯥ
ꯑꯁ ꯑꯗꯨꯗꯤ ꯅꯪ ꯁꯥꯏꯟꯇꯤꯁ ꯑꯣꯏꯔꯝꯅꯤ
ꯁꯥꯏꯟꯇꯤꯁꯅꯤꯅꯦ ꯈꯨꯟꯒꯤ ꯁꯥꯏꯟꯇꯤꯁ ꯑꯣꯏꯔꯤꯅꯤ ꯑꯩ
ꯎꯝ